ꯍꯥꯎ ꯌꯥꯔ ꯑꯃꯅꯣ
ꯁꯤꯁꯤ ꯂꯥꯛꯑꯗꯣ ꯑꯩꯅ ꯁꯤ ꯄꯨꯂꯞ ꯂꯣꯏꯅ ꯇꯧꯔꯒꯦꯅ ꯇꯧꯕꯅꯦ ꯃꯦꯁꯦꯖ ꯊꯥꯔꯛꯑꯒꯦ ꯍꯪꯅ ꯏꯁꯗꯤ ꯇꯋꯗꯔ ꯑꯃ ꯈ ꯇ ꯉꯥꯏꯔꯕꯅꯤ ꯂꯩꯏꯊꯣꯛ ꯗꯤꯐꯔꯦꯅꯥ
ꯎꯝ ꯅꯣꯏ ꯊ ꯈꯔ ꯑꯗꯨ ꯐꯜ
ꯁꯤꯁꯤꯅ ꯂꯣꯏꯔꯝꯃꯅꯦꯕ
ꯎꯝ ꯁꯤꯅ ꯂꯣꯏꯔꯦ ꯖꯣ ꯖꯣꯔꯕꯨꯖꯥꯗꯅꯤ
ꯑꯗꯨꯅꯤꯌꯥ ꯊꯨꯗ꯭ꯔ
ꯗꯤꯃꯨꯛ ꯐꯅꯌꯥꯝ ꯊꯣꯛꯇꯅ
ꯋꯥꯔꯤꯒꯤ ꯋꯥꯔꯤ ꯐꯖꯅ ꯁꯥꯟꯅꯈꯤꯕ ꯃꯃꯤꯗꯗꯤ ꯀꯨꯏ ꯍꯧꯗꯦ ꯍꯥꯏ
ꯈꯍꯧꯗꯕꯅꯦ ꯖꯔ ꯖꯔꯠ ꯐꯅꯤ ꯍꯣꯏ ꯑꯗꯨ ꯅꯠꯇꯕꯗ ꯁꯨꯝ ꯆꯞ ꯆꯞ ꯂꯦꯞꯄꯗꯨꯒꯤ ꯃ ꯂꯩꯇꯕꯒꯤ ꯂꯦꯞꯅꯕꯒꯤ
ꯑ ꯋꯥꯕꯗꯣ ꯀꯔꯤ ꯍꯥꯏꯗꯣꯏꯅꯣ ꯈꯪꯗꯅꯅ ꯍꯦꯟꯅ ꯋꯥ
ꯑ ꯋꯥꯈꯟ ꯈꯟꯕꯗꯣ
ꯎꯝ
ꯉꯥꯏ ꯂꯥꯏꯕ꯭ꯔꯦꯔꯤꯗꯨꯅ ꯃꯔꯣꯟ ꯑꯃ ꯆꯦ ꯁꯤꯂꯥꯗ ꯑꯩꯁꯦ ꯂꯩ ꯉꯁꯤꯒꯤ ꯅꯨꯡꯊꯤꯟꯜꯁꯦ ꯁꯨꯝ ꯄꯥꯛꯑ ꯄꯥꯗ꯭ꯔꯕꯅꯦ ꯍꯦꯛ ꯆꯠꯈꯤꯕꯗꯒꯤꯅꯦ ꯐꯣꯟ ꯌꯦꯡꯉꯕ ꯐꯣꯟꯁꯤ ꯌꯦꯉ ꯌꯦꯉꯉ ꯑꯗꯨꯒ ꯂꯩꯔꯤꯁꯦ ꯄꯥꯒꯦ ꯇꯧꯕꯁꯤ ꯕꯣꯔꯗꯤꯡ ꯍꯥꯡ ꯆꯨꯔꯒ ꯑꯃ ꯁꯨꯄꯥ ꯄꯥꯅꯤꯡꯉꯨ ꯌꯥꯗꯕꯗꯣ ꯑꯗꯨꯗꯤ ꯑꯩꯦ ꯇꯨꯝꯃꯦꯕꯀꯣ ꯉꯍꯥꯛꯇꯪ ꯑꯗꯨ ꯃꯅꯤꯅꯦ ꯑꯩꯁ ꯇꯨꯝꯃꯨꯔꯦ ꯑꯗꯨꯒ ꯑꯩꯁꯦ ꯐꯖꯟꯗꯤ ꯇꯨꯝꯕ ꯀꯩꯁꯨ ꯌꯥꯗꯦꯗꯅ ꯍꯥꯏꯕꯔꯤꯅꯤꯅ ꯍꯧꯒꯠꯂꯛꯄꯁꯤꯗꯅꯦ ꯀꯂꯥ ꯑꯗꯨꯁꯨ ꯐꯅꯤꯡꯗ꯭ꯔ ꯃꯥꯂ ꯇꯨꯝꯕ ꯂꯩꯔꯝꯃꯦ
ꯎꯝ
ꯑꯗꯨꯝ ꯉꯥꯅꯦꯃ ꯍꯥꯒꯣꯠꯂꯛꯑꯦꯕꯀꯣ ꯍꯒꯣꯂꯥꯏ ꯐꯝꯐꯝꯗꯨꯣ ꯅꯨꯡꯉꯥꯏꯇꯕꯗ ꯇꯥꯕ ꯑꯗꯒꯤ ꯍꯧꯒꯠꯂꯛꯑꯒ ꯁꯤꯜꯂꯦꯕ ꯃꯃꯥꯡꯗ ꯐꯝꯉꯦ ꯃꯥꯁꯦ ꯑꯩ ꯑꯩꯒ ꯊꯝꯅꯅ ꯐꯝꯃꯤꯟꯅꯩꯕ ꯑꯗꯨꯗꯒꯅꯤꯅꯦ ꯑꯩꯅ ꯃꯉꯣꯟꯁꯤꯗ ꯌꯦꯡꯕ ꯃꯥꯁꯦꯗ ꯏꯄꯥꯅꯤꯅꯤ ꯆꯥꯛ ꯇꯥꯔ ꯑꯗꯨꯒ ꯃꯥꯁꯦ ꯃꯥꯁꯦ ꯕꯣꯔꯤꯡ ꯆꯨꯔ ꯃꯥꯜꯂꯦ ꯃꯥ ꯇꯦꯕꯜꯁꯤꯗ ꯉꯥ ꯇꯛꯔꯒ ꯂꯩ ꯑꯩꯁꯦ ꯐꯖꯅ ꯄꯥꯗ꯭ꯔꯦꯕ ꯃꯥꯁꯦ ꯉꯁꯤꯁꯦ ꯑꯗꯩꯗꯤ ꯑꯩ ꯑꯩ ꯗꯤꯣ ꯃꯤꯅꯤꯠ ꯇꯔꯥ ꯁꯥꯡꯕꯤ ꯑꯃꯈꯛ ꯌꯦꯡꯉꯒ ꯁꯤ ꯁꯤꯂꯥ ꯆꯥ ꯊꯛꯎꯨꯔꯣꯏ ꯊꯛꯎꯨꯁꯤꯔꯥ ꯕꯣꯔꯗꯤꯡ ꯌꯥꯝ ꯆꯨꯔꯦ ꯆꯥꯛ ꯂꯥꯡꯕꯗꯤ ꯅꯠꯇꯦꯅ ꯍꯥꯏꯔꯦ ꯃꯃꯁꯨ ꯍꯣꯏ ꯑꯩꯁꯨ ꯕꯣꯔꯗꯤꯡ ꯌꯥꯝ ꯆꯨꯔ ꯂꯩꯔꯝꯃꯤꯅꯦ ꯁꯨꯡꯛꯄ ꯐꯟꯅꯤꯡꯗꯦꯗꯩꯗꯤ ꯁꯦ ꯉꯔꯥꯡꯗꯦ ꯌꯥꯝ ꯅꯨꯡꯉꯥꯏꯕꯅꯤꯅ ꯍꯥꯏꯔ ꯑꯗꯣ ꯉꯁꯤ ꯆꯠꯂꯦ ꯆꯠꯂꯒ ꯑꯃ ꯁꯣꯁꯤꯌꯣꯒꯤ ꯃꯅꯥꯛꯇ ꯁꯣꯁꯤꯌꯣ ꯗꯤꯄꯥꯔꯠꯃꯦꯟ ꯔꯣꯝꯗ ꯍꯅꯨꯕꯤ ꯈꯤꯇꯪ ꯌꯥꯝ ꯍꯅꯨꯕꯤ ꯅꯠꯇꯕꯤ ꯑꯃ ꯐꯝꯕꯗꯣ ꯈꯪꯕ꯭ꯔꯥ
ꯑꯝ ꯍꯥꯏꯀꯤ ꯀꯩꯅꯣꯗꯨꯗ ꯑꯣꯏꯗꯣꯏꯔꯥ
ꯑꯁꯣꯝ ꯍꯤꯁꯇ꯭ꯔꯤꯔꯣꯝ ꯆꯠꯄꯔꯣꯝꯗ
ꯎꯝ
ꯃꯤꯦꯟ ꯗꯤꯄꯥꯔꯠꯃꯦꯟꯗꯨ ꯑꯗꯨꯒꯤ ꯑꯣꯄꯣꯖꯤꯠꯇ ꯑꯣꯏꯕꯗ
ꯑꯣ
ꯑꯗꯨꯗꯨꯅ ꯕꯦꯂꯦꯍꯥꯒꯤ ꯅꯍꯥꯛꯃꯨꯛ ꯑꯗꯨꯗꯒꯤ ꯍꯋꯥꯏ ꯊꯝꯄꯥꯛꯀ ꯍꯦꯛꯏꯕ
ꯎꯝ ꯎꯝ
ꯑꯗꯨꯒꯤ ꯃꯐꯝꯗ ꯃꯤꯁꯨ ꯌꯥꯝ ꯐꯪꯗꯦꯕ ꯃꯤ ꯆꯤꯛꯑꯦꯕ ꯑꯗꯨꯒꯤ ꯅꯨꯡꯉꯥꯏ ꯐꯥꯏꯗ ꯆꯁꯦꯗꯅꯤ ꯆꯄꯦ ꯂꯩꯕꯗꯨꯗ ꯑꯗꯨꯒ ꯆꯇꯥꯃ ꯊꯛꯑꯦ ꯃꯥꯗꯤ ꯆꯤꯅꯤ ꯌꯥꯎꯗꯗꯤ ꯊꯛꯑꯦ ꯑꯗꯨꯒ ꯄꯚꯔꯥ ꯊꯥꯔꯒ ꯆꯥꯔꯒ ꯏꯕꯥꯅꯤꯁꯦ ꯑꯗꯨꯗꯩ ꯍꯟꯖꯤꯜꯂꯛꯄꯗꯩꯗꯤ ꯁꯨꯝ ꯀꯩꯅꯣꯝ ꯊꯛꯎꯔꯒ ꯍꯟꯖꯤꯜꯂꯛꯑꯒ ꯑꯗꯩꯗꯤ ꯅꯨꯡꯁꯥꯗꯨꯁꯨ ꯅꯦꯝꯊꯔꯛꯑꯕꯒꯤꯗꯩꯗꯤ ꯅꯨꯡꯗꯥꯡꯔꯝꯗꯅ ꯍꯦꯟꯅ ꯄꯥꯕ ꯅꯨꯡꯉꯥꯏꯗꯅ ꯑꯗꯨ ꯑꯗꯩꯛꯇꯣ ꯑꯗꯨꯗ ꯈꯛꯇꯪꯅꯦ ꯄꯥꯔꯛꯏꯗꯣ ꯅꯨꯡꯊꯤꯟꯜ ꯆꯨꯞꯄꯗꯨꯁꯨ ꯄꯥꯕ ꯍꯥꯠꯇ꯭ꯔꯕꯅꯦ ꯃꯥꯁꯨ ꯐꯅ ꯄꯥꯗꯦ ꯐꯅ ꯌꯥꯝꯅ ꯑꯩꯁꯨ ꯄꯥꯗꯦ
ꯃꯐꯝꯗꯨꯣ ꯃꯐꯝꯗꯣ
ꯑ ꯑꯍꯥꯟꯕꯗ ꯅꯨꯡꯉꯥꯏꯈꯤ ꯂꯩꯇꯕꯗꯨꯣ ꯅꯨꯡꯉꯥꯏꯇꯦꯕ
ꯎꯝ ꯃꯐꯝ ꯅꯨꯡꯉꯥꯏꯇꯕꯅꯤꯗ ꯅꯨꯡꯉꯥꯏꯈꯤꯅꯤ ꯠꯇꯕꯣꯠꯅꯤꯡ ꯀꯩ
ꯃꯣꯏꯅ ꯂꯥꯏꯄꯤ ꯆꯠꯂꯤꯀꯥꯟꯗ ꯑꯃ ꯅꯨꯄꯥ ꯑꯁ ꯑꯁ ꯇꯧꯕ ꯅꯨꯄꯥꯗꯣ
ꯑ ꯑꯄꯗꯤ ꯏ ꯄꯨꯒꯂꯦꯝ ꯂꯩꯛꯇꯗꯣ
ꯑꯁ ꯑ
ꯅꯃꯅꯤꯕꯅꯤ
ꯑꯁ ꯑꯁ ꯇꯧꯋꯦꯅ ꯍꯥꯏꯕꯗꯨ
ꯃꯦꯠꯁ ꯑꯣꯣꯠꯂꯒ ꯇꯥꯗꯕꯩꯅꯦꯕ ꯃꯥꯏꯗꯣ
ꯌꯦꯡꯕ ꯑꯩꯈꯣꯏꯅ ꯇꯨꯝꯕꯁꯤꯅꯦꯒꯤ
ꯎ ꯑꯗꯨꯝꯝꯕꯇ ꯌꯦꯡꯒꯅ ꯂꯩꯕ ꯑꯩꯈꯣꯏꯒꯤ
ꯑꯣ ꯂꯥꯏꯕ꯭ꯔꯦꯔꯤꯗ ꯇꯨꯃꯤ ꯏꯟꯅ ꯁꯨꯝ ꯐꯃ ꯅꯨꯡꯉꯥꯏꯔꯦ ꯃꯤ ꯄꯏꯡꯉꯤ ꯅꯤꯡꯉꯛꯏꯗꯅ ꯑꯩꯈꯣꯏꯗꯤ ꯉꯥꯛꯇꯟ ꯂꯩꯕꯒ
ꯃꯤꯅꯁꯨ ꯌꯦꯡꯉꯝꯒꯅꯤꯕꯗꯣ ꯑ
ꯑꯩꯁꯨꯦ ꯀ ꯌꯦꯡꯉ ꯌꯦꯡꯗꯣꯏꯁꯦ ꯃꯤꯦꯛꯁꯦ ꯂꯩꯅꯤ ꯂꯩꯗꯅ ꯉꯛꯁꯦ ꯑꯗꯨꯅ ꯄꯤꯂꯔ ꯉꯣꯡ ꯑꯃꯇ ꯐꯝꯃꯗꯤ ꯃꯤꯅꯗꯤ ꯎꯗꯕ ꯑꯩꯅ ꯈꯛꯇꯪ ꯌꯦꯡꯕꯗꯨꯅ ꯅꯨꯡꯉꯥꯏꯗꯅ
ꯃꯤ ꯃꯌꯥꯝ ꯌꯦꯡꯐꯝꯗ ꯇꯥꯕꯁꯦ ꯏꯗꯤ ꯍꯥꯏ ꯑꯗꯨꯕ ꯑꯦꯁꯥꯏꯃꯦꯟ ꯀꯟꯅ ꯏꯅꯦꯕ ꯑꯗꯅꯤ ꯌꯥꯕ ꯌꯥꯗꯅꯕ ꯈꯪꯗꯦ ꯑꯩꯅ ꯋꯥ ꯉꯍꯥꯛ ꯉꯍꯥꯡꯗꯅ ꯌꯥꯝꯉꯃꯗꯤ ꯑꯗꯨ
ꯑ ꯊꯛꯅꯕ ꯀꯥꯁꯦ ꯌꯥꯝ ꯉꯅꯥꯥꯡꯅꯤꯌꯦ
ꯇꯗ ꯆ
ꯑꯗꯨꯗ ꯅꯨꯄꯤꯗꯣ ꯑꯩꯅ ꯉꯁꯥꯏ ꯈꯛꯇꯕꯤꯗꯌꯥꯗ ꯔꯥ
ꯎꯝ ꯑꯃꯈꯛꯇ ꯉꯥꯏꯔꯦ ꯍꯥꯏꯕꯅꯦꯕ ꯑꯩꯒ ꯃꯥꯒꯁꯨꯒ ꯑꯅꯤꯔꯛ ꯇꯧꯅꯔꯝꯃꯕꯅꯦ ꯑ ꯑꯍꯨꯝꯂꯛꯂꯥ ꯑꯅꯤꯔꯛꯂꯥ ꯑꯥ ꯑꯅꯤꯔꯛ ꯑꯣꯏ ꯃꯥꯜꯂ ꯑꯗꯣ ꯑꯍꯨꯝꯅ ꯀꯩꯅꯣꯗꯤ ꯋꯥꯠꯂꯤꯕꯅꯤ
ꯑ
ꯪꯅꯤ ꯃꯥꯅꯗꯤ ꯑꯩꯉꯣꯟꯗ ꯂꯣꯏꯈ꯭ꯔꯦ ꯑꯩꯅ ꯑꯩꯅ ꯇꯧꯕꯗꯨꯣꯗ ꯑꯍꯨꯝꯂꯩꯅ ꯋꯥꯠꯍꯧꯔꯤꯕ
ꯑꯩꯈꯣꯏꯗꯤ ꯏꯕꯥꯅꯤ ꯍꯗꯤ ꯉ ꯑꯁꯤ ꯂꯣꯏꯔꯦ ꯂꯣꯏꯔꯅꯤ ꯍꯌꯦꯡ ꯑꯃꯨꯛ ꯇꯧꯔ ꯂꯣꯏꯁꯤꯜꯂꯅꯤ
ꯎꯝ ꯁꯤꯅ ꯅ ꯇꯔ ꯍꯥꯏꯅ ꯇꯧꯔꯅꯤ
ꯑꯧ ꯑꯗꯨꯣ ꯂꯣꯏꯁꯤꯜꯂꯅꯤ ꯑꯌꯨꯛ ꯆꯥꯛ ꯊꯣꯡꯕꯗꯣ ꯆꯥꯛ ꯊꯣꯡꯕ ꯃꯇꯝ ꯃꯥꯟꯅꯔꯗꯤ ꯑꯗꯨ ꯇꯧꯕ ꯌꯥꯅꯤ ꯆꯥꯛ ꯊꯣꯡꯅ ꯊꯣꯡꯅ
ꯎꯝ
ꯎꯝ
ꯑꯌꯨꯛꯇ ꯂꯧꯊꯣꯛꯈꯤꯕ ꯅꯪ ꯂꯣꯏꯁꯤꯜꯂꯒꯗꯤ ꯀꯩꯅꯣꯗꯍꯥꯟ ꯂꯣꯏꯁꯤꯟ ꯃꯉꯔꯤꯉꯩꯗ ꯂꯧꯍꯟꯗꯣꯏꯁꯦ
ꯃꯥꯅꯦ ꯑꯌꯨꯛꯇꯨꯗꯤ ꯀꯩꯁꯨ ꯂꯩꯩꯁꯨ ꯄꯥꯅꯤꯡꯗꯦꯗꯅ ꯅꯪꯁꯨꯅꯪꯒꯗ ꯇ ꯐꯣꯟ ꯇ ꯑꯗꯨꯗ ꯇꯧꯅꯔ ꯊꯕꯛ ꯌꯥꯅꯤ ꯄꯨꯂꯞ ꯅꯠꯇ꯭ꯔꯁꯨ ꯑꯃꯅꯤꯅꯤꯇꯪ ꯑꯣꯏꯔꯁꯨꯀꯣ
ꯎꯝ ꯍꯜꯒ ꯃꯅꯦ ꯃꯁ
ꯍꯣꯏ ꯌꯥꯏ ꯌꯥꯏ
ꯑ ꯊꯀꯦ ꯇꯔꯦ ꯑꯅꯤꯅꯤ
ꯍꯥꯏꯅꯤꯡꯕ ꯑꯝꯁꯨ ꯂꯩꯥꯛ
ꯎꯝ ꯍꯥꯏ ꯐꯥꯏ
ꯁꯨꯃꯥꯏꯅ ꯏꯁꯇꯗꯤꯗ ꯊꯋꯥꯏ ꯌꯥꯎꯔꯗꯤ
ꯑ ꯀꯅꯤ ꯇꯧꯕꯒꯤ ꯖꯔꯔꯣꯗꯤ
ꯑ ꯂꯏ ꯐꯔ ꯀꯦꯅꯦ
ꯑ ꯆ ꯊꯧꯗꯅꯦ ꯂꯥꯛꯁ
ꯑꯗꯨꯗꯅꯦ ꯇꯩ ꯀꯩꯩꯅꯣ ꯐꯥꯎꯕꯕꯒ ꯐꯋꯥꯛ ꯇꯦ
ꯐꯅꯕ ꯐꯥꯅꯕ ꯑꯦꯛꯖꯥꯝ ꯂꯩꯈꯜꯂꯑꯣ ꯑꯣꯏꯗꯣꯏꯅꯤ
ꯑ ꯁꯤꯗ ꯍ
ꯂꯤꯂꯥꯗꯣ ꯅꯪꯕꯨ ꯃꯦꯁꯦꯁ ꯊꯥꯕꯤꯔꯔꯕ꯭ꯔꯣ ꯊꯥꯔꯝꯗ꯭ꯔꯤꯕꯣ
ꯊꯥꯔꯛꯑꯝꯗ꯭ꯔꯤ ꯁꯤ ꯄꯨꯂ ꯂꯣꯏꯔꯒ ꯊꯥꯔꯒꯦ ꯇꯧꯕꯅꯤꯅ ꯏꯁꯇꯗꯤ ꯇꯧꯖꯔꯁꯅꯨ
ꯑꯩꯅꯕꯨꯗꯤ ꯍꯥꯏꯐꯦꯠ ꯍꯥꯏꯔꯝꯕꯅꯦ ꯉꯁꯥꯏ
ꯁꯤ ꯂ ꯋꯥꯔꯥꯒ ꯍꯥꯟꯒꯦ ꯂꯩ ꯄꯥꯏꯔꯕ꯭ꯔꯥ
ꯑꯗꯨ ꯑꯗꯨꯝ ꯁꯥꯟꯅꯈ꯭ꯔꯗꯤ ꯀꯨꯏꯍꯧꯕ ꯅꯠꯇꯦꯗ ꯈꯪꯍꯧ ꯄꯣꯠꯇꯦꯗ
ꯏꯕꯥꯅꯤꯗꯤ ꯋꯥꯅꯗꯕꯤꯗ ꯄꯨꯡ ꯑꯃ ꯑꯗꯨꯝ ꯑꯃꯒꯤ ꯆꯥꯡꯗ ꯑꯗꯨꯃꯥꯏꯅ ꯆꯪꯒꯗꯧ ꯃꯥꯂꯦ ꯀꯥꯏ ꯈ ꯇꯗ
ꯑꯗꯨ ꯃ ꯆ ꯀ ꯀꯤ ꯅ꯭ꯌꯨꯁꯇ ꯁꯨꯝ ꯁꯥꯟꯅꯈ꯭ꯔꯕꯅꯤ
ꯀꯟꯇꯤꯅ꯭ꯨꯁꯇ ꯁꯨꯃꯥꯏꯅ ꯑꯣꯏꯔꯗꯤ ꯃꯔꯤ ꯃꯔꯤꯁꯨ ꯑꯣꯏꯅ ꯏꯒꯠꯂ ꯅꯠꯇ꯭ꯔꯗꯤ ꯃꯔꯛ ꯂꯦꯞꯄꯨꯕꯗꯨꯗꯤ ꯍꯦꯟꯅ ꯂꯦꯞꯄꯦꯕ ꯋꯥꯔꯤ ꯁꯥꯟꯅꯅꯕ ꯂꯩꯇꯗꯅ
ꯑꯦ ꯉ ꯁꯥꯏꯗꯒꯤ ꯂꯩꯕꯁꯤꯗ ꯆꯦ ꯑꯃꯇꯠ ꯑꯃꯈꯛ ꯄꯥꯏꯔꯤꯕ ꯅꯪꯒꯤ ꯐꯣꯟ ꯅꯝꯕꯔꯁꯤ ꯏꯔꯒ ꯑꯗ ꯋꯥ ꯁꯤ ꯇꯥꯛ ꯏꯂꯦꯕ ꯍꯧꯖꯤꯛ
ꯈꯔ ꯈꯔꯠ
ꯑꯥ ꯑꯥ ꯀꯆꯤꯗꯅꯦ ꯀꯅꯤ ꯆꯤꯁꯦ ꯄꯜꯂꯕꯅꯤ
ꯑꯩꯁꯨ ꯉꯁꯥꯏ ꯆꯦ ꯈꯣꯠꯂꯝꯕꯒꯤ ꯑꯁꯤꯗ ꯆꯦ ꯃꯄꯨꯝꯕ ꯑꯃ ꯂꯩꯁꯦ
ꯆꯦ ꯁꯤꯂꯥꯒꯤꯗ ꯑꯃꯨꯛ ꯈꯣꯠꯀꯅꯦꯕ ꯃꯥꯥꯏ ꯅꯝꯕꯔ ꯏꯕ ꯑꯃ
ꯑꯗꯨꯒꯤꯁꯨ ꯅꯨꯡꯉꯥꯏꯕ ꯃꯈꯜ ꯑꯃꯅꯤꯅꯦ ꯍꯥꯟꯅ
ꯀꯁꯤ ꯑ ꯐꯣꯟꯁꯤꯁꯨ ꯌꯦꯡꯕꯗꯣ ꯕꯦꯛ ꯆꯠꯅꯤꯡꯗ꯭ꯔꯒꯗꯤ ꯅꯅꯦ ꯀꯩꯗꯧꯅꯤ ꯈꯣꯠꯔꯥ ꯗꯤ
ꯄꯨꯡ ꯅꯦ ꯈꯪꯘꯨꯗꯦ꯫
ꯍꯣꯏ ꯇꯨꯃꯅꯤꯡꯒꯥ ꯅꯤ꯫
ꯑꯍꯤꯡ ꯗꯥ ꯂꯣꯏꯁꯤꯅꯂꯥ ꯂꯦꯏꯔꯃꯗꯣꯏꯅꯦ ꯕꯥꯔꯣ ꯇꯦꯔꯣ ꯇꯥꯒ꯭ꯔꯦ꯫
ꯊꯥꯈꯩ ꯑꯁ ꯑꯍꯤꯡ ꯇꯨꯝꯗꯕ ꯃꯤꯠ ꯅꯥꯄꯣꯝꯃꯒ
ꯇꯧꯅꯜꯒꯗꯅꯤ ꯂꯥꯁ
ꯆꯦ ꯁꯤꯗꯥ ꯍꯣꯏ ꯗꯨ ꯍ꯭ꯌꯥꯡ ꯄ꯭ꯔꯣꯒ꯭ꯔꯥꯝ ꯑꯥꯃꯥ ꯂꯦꯏ ꯍꯥꯏꯗꯥꯏꯅꯥ ꯃꯣꯏꯒꯤ꯫
ꯎꯝ ꯎꯝ ꯑꯅꯗ
ꯑ ꯑꯁꯥꯝꯔꯤꯗꯩꯅ ꯅꯣꯏ ꯄ꯭ꯔꯣꯒꯥꯥꯝ ꯂꯩꯔꯕꯅꯤꯅ ꯀ꯭ꯂꯥꯁ ꯇꯧ ꯍꯥꯏꯗꯣ ꯀ꯭ꯂꯥꯁ ꯂꯣꯏꯔꯒꯅꯤ ꯄꯨꯡꯗꯣ ꯀ꯭ꯂꯥꯁ ꯂꯣꯏꯔꯒ ꯇꯥꯔ ꯀꯣꯏꯔꯝꯃꯕ
ꯑꯣꯏꯔꯥꯟ꯫
ꯑꯗꯨꯗꯨ ꯍꯣꯏ ꯀ꯭ꯂꯥꯁ ꯗꯨ ꯌꯥꯎꯕꯥ ꯂꯥꯛꯄꯩ ꯃꯤ ꯌꯝ ꯂꯥꯛꯀꯅꯤꯗꯅ ꯃꯣꯏ ꯈꯜꯂꯤ ꯀꯣꯛ ꯗꯨ ꯑꯗꯨꯅꯦ
ꯄꯥꯒꯨꯝꯕꯤ ꯑꯃ ꯍꯧꯖꯤꯛꯀꯥꯟ ꯅꯞꯅꯕꯤ ꯃꯇꯠ ꯃꯇꯠ ꯅꯞꯅꯕꯤ ꯈꯔ ꯁꯥꯥꯡꯕꯤ ꯈꯔ ꯇꯦꯟꯕꯤ ꯁꯨꯃꯥꯏ ꯈꯔ ꯍꯥꯞꯄꯤꯗꯣ ꯑꯗꯨꯨꯝꯕꯗꯨꯣ ꯄꯥꯝꯃꯤꯅꯦ ꯑꯩꯁꯨ
ꯑꯗꯨ ꯀꯃꯥꯏꯅ ꯅꯞꯄꯤꯖꯥꯠꯅꯣ
ꯃꯇꯦꯛ ꯃꯇꯦꯛꯇꯣ ꯅꯞꯄꯅꯤ ꯁꯨꯃꯥꯏꯅ ꯍꯥꯏꯕꯗꯤ ꯑꯩꯒꯤ ꯅꯞꯅꯤꯡꯉꯤꯕ ꯖꯒꯥꯗꯨꯐꯥꯎꯕꯅꯦ
ꯎꯝ
ꯃꯇꯣꯟꯗꯨꯗꯅ ꯑꯄꯤꯛꯄꯗꯣ ꯅꯞꯄꯅꯤꯗꯅ ꯑꯗꯨꯒ ꯃꯅꯤꯡꯗ ꯈꯔ ꯈꯔ ꯆꯥꯎꯈꯠꯄ ꯁꯨꯃꯥꯏꯅ ꯅꯞꯄꯒ ꯑꯩꯅ ꯂꯣꯏꯔꯦ ꯍꯥꯏ ꯀꯥꯟꯗ ꯁꯨꯃꯥꯏꯅ ꯃꯇꯦꯛꯁꯦ ꯑꯗꯨꯝ ꯂꯣꯏꯍꯟꯒꯤꯕꯥ
ꯅꯤꯂꯥꯆꯟꯗ꯭ꯔ ꯗꯥ ꯌꯣꯜꯍꯧꯕꯥ ꯃꯥꯜꯂ‌ꯦ꯫
ꯑꯗꯨ ꯁꯥꯏꯖ ꯑꯃꯠꯇ ꯑꯣꯏꯕꯤꯗꯨꯗꯤ ꯀꯌꯥꯅꯣ ꯇꯧꯗꯕ ꯃꯥꯜꯂꯦ ꯁꯥꯏꯖ ꯑꯃꯠꯇ ꯑꯣꯏꯕꯤ ꯅꯠꯇꯕꯤ ꯇꯦꯟ ꯇꯦꯟ ꯑꯦꯝ ꯑꯦꯝ ꯇꯨꯋꯦꯜꯐ ꯑꯗꯩ ꯐꯣꯔꯇꯤꯟ ꯁꯨꯃꯥꯏꯅ ꯂꯩꯕꯤꯗꯣ ꯑꯗꯨꯗꯨꯅ ꯐꯕꯥ ꯃꯥꯜꯂ‌ꯦ
ꯅꯤꯂꯥꯆꯟꯗ꯭ꯔ ꯗꯤ ꯌꯣꯜꯍꯧꯋ‌ꯦ ꯅꯪ ꯅꯣꯏ ꯅꯃꯥꯟꯅꯕꯤꯒꯤ ꯂꯨꯍꯣꯡꯕꯥ ꯆꯠꯄꯥꯗꯥ ꯅꯞꯄꯣ꯫
ꯂꯨꯍꯣꯡꯕꯥ ꯆꯠꯄꯥꯗꯥ ꯅꯄꯇꯣꯔꯤꯕ꯭ꯔꯥ ꯂꯨꯍꯣꯡꯕꯥ ꯕꯨ ꯆꯠꯇꯣꯔꯤꯕ꯭ꯔꯥ ꯈꯪꯗꯦ꯫
ꯍꯣꯏꯅꯦ꯫ ꯑꯗꯨ ꯑꯩꯗꯤ ꯄꯥ ꯅꯞꯄꯥꯒꯥ꯫ ꯒꯥꯔꯤ ꯊꯧꯕꯗꯨ ꯌꯥꯝ ꯉꯝꯃꯣꯏ꯫ ꯃꯤꯠꯇꯥ
ꯍꯧꯖꯤꯛꯀꯤꯗꯨꯗꯤ ꯍꯥꯏꯗꯤ ꯑꯃ ꯑꯃ ꯄꯨꯂꯞ ꯁꯥꯡꯕꯤꯗꯨ ꯅꯠꯇꯕꯅꯤꯅ ꯁ꯭ꯋꯥꯏ ꯃꯇꯦꯛ ꯈꯛꯇ ꯅꯞꯄꯒꯁꯨ ꯌꯥꯏꯗꯅꯀꯣ
ꯌꯥꯏ ꯌꯥꯏ꯫
ꯑꯗꯨꯗꯨꯅꯗꯤ ꯍꯦꯟꯅ ꯀꯩꯅꯣ ꯇꯧꯕ ꯃꯥꯜꯂꯦꯕ ꯅꯥꯍꯟ ꯏꯃꯥꯟꯅꯕꯤ ꯑꯃꯥ ꯅꯞꯄ ꯂꯛꯑꯦ
ꯒꯨꯝꯕꯗꯔꯣ ꯀꯥꯏꯗꯅꯣ
ꯅꯠꯇꯦ ꯃꯄꯥꯝꯗ ꯀꯣꯏꯔꯛꯄꯗ ꯃꯄꯥꯝꯗ ꯀꯣꯏꯔꯛꯄꯗ ꯑꯩꯅ ꯅꯪ ꯄꯥꯔꯤ ꯅ ꯅꯥꯞꯄꯅꯤꯌꯦ
ꯑꯣ ꯄꯥꯗꯣ ꯑꯗꯨꯗꯤ ꯃꯁꯥꯒꯤ ꯄꯥꯁꯨ ꯃꯥꯜꯂꯤ
ꯎꯝ ꯍꯥꯏꯗꯤ ꯁꯥꯏꯖ ꯇꯨꯒꯤ ꯃꯇꯨꯡ ꯏꯟꯅꯖꯨ ꯅꯞꯄꯦ ꯑꯗꯨꯒ ꯍꯥꯏꯗꯤ ꯐꯨꯜ ꯍꯥꯏꯗꯤ ꯑꯍꯥ ꯁꯥꯡꯕꯁꯤ ꯄꯨꯔꯥ ꯁꯝꯅꯔꯒ ꯑꯃꯨꯛ ꯅꯞꯇ꯭ꯔꯗꯤ ꯌꯥꯗꯦꯗꯅꯀꯣ ꯀꯛꯑꯒꯁꯨ ꯗꯥꯏꯔꯦꯛ ꯑꯣꯏꯅ ꯊꯣꯛꯏꯗꯅ ꯑꯁꯤꯅꯗꯤ ꯐꯩ ꯃꯇꯣꯟꯗ ꯈꯔ ꯈꯔ ꯈꯛꯇ ꯁꯨꯃꯥꯏꯅ ꯍꯥꯞꯆꯤꯟꯕꯤꯗꯣ
ꯑꯩꯈꯣꯏ ꯀꯣꯏꯕ ꯆꯠꯄꯗ ꯅꯞ ꯈꯔ ꯂꯣꯏꯔꯦ ꯀꯩꯅꯣ ꯍꯩꯌꯦꯡ
ꯍꯥꯏꯗꯤ ꯐꯨꯜꯅꯞ ꯄꯗꯨꯗꯤ ꯄꯨꯔꯥ ꯍꯦꯟꯅꯁꯨ ꯈꯪꯉꯤꯗꯅꯀꯣ ꯊꯥꯊꯥ ꯂꯥꯎꯔꯒ ꯈꯔꯇ ꯁꯨꯃꯥꯏꯅ ꯑꯃ ꯊꯣꯛꯄꯤꯗꯨꯅ ꯐꯖꯩꯕ
ꯐꯖꯩ ꯐꯖꯩ ꯑꯗꯨ ꯅꯞꯄ ꯅꯞꯁꯤ ꯑꯩꯈꯣꯏ ꯍꯥꯌꯦꯡ
ꯀꯣꯏꯕ ꯆꯠꯄꯗ ꯍꯦꯛ ꯇ ꯅꯞꯊ
ꯊꯕꯛꯁꯤ ꯌꯥꯝꯃꯦ ꯑꯩꯈꯣꯏꯅ ꯇꯧꯗꯧ ꯃꯌꯥꯝꯁꯦ ꯊꯕꯛ ꯌꯥꯝꯃꯟꯗꯅ ꯑꯦꯛꯖꯥꯝꯁꯦ ꯂꯣꯏꯒꯤꯗꯕꯁꯨ ꯌꯥꯏ
ꯖꯥꯝꯅ ꯑꯦꯛꯖꯥꯝ ꯊꯣꯛꯄꯅ ꯍꯥꯏꯒꯤꯗꯣꯏ ꯅꯦ ꯂꯥꯁꯇ